ꯇꯥꯔꯦ ꯇꯥꯔꯦ ꯇꯥꯔꯦ
ꯎꯝ ꯑꯦꯗꯧꯔꯤꯒ
ꯒꯥꯔꯤ ꯊꯧꯋꯦ
ꯊꯕꯛ ꯆꯤꯟꯕ꯭ꯔꯣ
ꯆꯤꯟꯗꯦ ꯆꯤꯟꯗ ꯒꯥꯔꯤ ꯊꯧꯔꯤ
ꯒꯥꯔꯤ ꯊꯧꯔꯒ ꯐꯣꯟ ꯇꯧꯕ ꯍꯥꯏꯕ꯭ꯔꯣ
ꯑꯌꯦꯅꯥ
ꯌꯥꯝ ꯍꯥꯏꯅꯦ ꯑꯩ ꯐꯥꯏ ꯆꯥꯛ ꯆꯥꯔꯕ ꯂꯟꯁ
ꯇꯔꯦ ꯉꯁꯥꯏ ꯄꯨꯡ ꯑꯃꯗ ꯆꯥꯈ꯭ꯔꯦ ꯉꯁꯥꯏ ꯄꯨꯡ ꯑꯃꯗ ꯆꯥꯈ꯭ꯔꯦ
ꯎꯝ ꯐ ꯎꯝ ꯗꯣ
ꯎꯝ
ꯒꯥꯔꯤ ꯊꯧꯕꯁꯦ ꯒꯥꯔꯤ ꯊꯧꯕꯁꯦ ꯋꯥꯕ꯭ꯔꯣ
ꯑ ꯋꯥꯕꯕꯨꯗꯤ ꯋꯥꯗꯦꯗ ꯑꯩꯈꯣꯏ ꯂꯝ ꯁꯥꯡꯅꯒꯨꯝꯕ ꯆꯠꯄꯒ ꯑꯣꯏꯔꯒꯗꯤ ꯋꯥꯏ ꯎꯝ ꯐꯣꯔ ꯑꯦꯛꯖꯥꯝꯄꯜ ꯁꯤꯗꯒꯤ ꯗꯤꯃꯥꯄꯨꯔꯒꯨꯝꯕ ꯆꯠꯄꯗꯗꯤꯀꯣ
ꯎꯝ
ꯋꯥꯒꯅꯦ
ꯎꯝ
ꯑꯗꯨꯕꯨ ꯍꯥꯏꯕꯗꯤ ꯌꯦꯡꯉꯣꯅꯦ ꯑꯩꯈꯣꯏ ꯊꯕꯛ ꯀꯔꯤꯁꯨ ꯇꯧꯗꯕꯤꯗ ꯑꯗꯨꯝ ꯐꯝꯃꯒ ꯐꯝꯃꯒ ꯂꯩꯕꯗꯣ ꯇꯨ ꯑꯥꯋꯥꯔꯁ ꯊ꯭ꯔꯤ ꯑꯥꯋꯥꯔꯁ ꯂꯦꯡꯗꯕꯤꯗ ꯐꯝꯃꯒ ꯂꯩꯕꯗꯣ ꯋꯥꯏꯅꯀꯣ
ꯎꯝ
ꯐꯥꯏꯅ ꯇꯧꯗꯅ
ꯎꯝ ꯌꯥꯝ ꯀꯟꯅꯗꯤ ꯇꯥꯗꯦ ꯇꯥꯗꯦꯗ
ꯑꯩꯒ ꯏꯃꯥꯟꯅꯕꯒ ꯆꯠꯃꯤꯟꯅꯕꯀꯣ ꯍꯥꯏꯗꯤꯋꯤꯟ ꯋꯤꯟꯗꯣꯗ ꯋꯤꯟꯗꯣꯗ ꯊꯤꯟꯖꯤꯤꯟꯆ ꯇꯧꯔꯒ
ꯌꯦ ꯀꯁ ꯭ꯔꯨꯨꯞ ꯂ ꯀꯇ ꯑꯣꯏ ꯐꯥꯜ ꯑꯗꯨꯗ ꯅꯥꯟ ꯇꯔ ꯇꯦꯁ ꯀꯣꯟ꯭ꯔꯦꯟꯦ ꯍꯔꯦꯅꯕꯤ ꯀ ꯑꯣꯏ ꯑꯗꯨꯗ ꯍꯧ ꯏꯩꯅ ꯀꯃꯤ ꯂꯩꯌꯦ ꯑꯗꯨꯒꯤ ꯍꯥꯏꯕ ꯌꯥꯗꯦ
ꯑꯥ
ꯑꯧ ꯃꯦꯒꯤ ꯆꯥꯏꯌꯦ
ꯃꯦꯒꯤ ꯀꯥꯡꯁꯣꯏ
ꯃꯤꯒꯤ ꯀꯥꯡꯖꯣꯏ ꯃꯦꯒꯤ ꯆꯝꯄꯨꯠ ꯅꯣ ꯑꯣ ꯅꯣꯛꯑꯣꯅꯦ ꯅꯪ ꯅꯣꯛꯄ ꯇꯥꯅꯤꯡꯉꯤꯅꯦ ꯀꯔꯤꯅꯣꯅꯦꯍꯦ
ꯑꯣꯀꯦ ꯍꯣꯔꯦꯟ ꯐꯖꯅ ꯍꯧꯖꯤꯛ ꯑꯩ ꯊꯥꯎ ꯍꯥꯟꯅꯉꯥꯢ ꯇꯧꯔ ꯂꯩꯌꯦꯕꯀꯣ
ꯑꯧ
ꯑꯗꯣ ꯑꯩꯒꯤ ꯏꯃꯥꯟꯅꯕꯒ ꯑꯩꯉꯣꯟꯗ ꯍꯪꯍꯜꯂꯒꯦ ꯃꯉꯣꯟꯅ ꯑꯩꯅ ꯒꯔꯤꯒꯤ ꯃꯅꯨꯡꯗ ꯑꯗꯨꯝ ꯐꯝꯃꯒ ꯂꯩꯔꯒꯦ
ꯎꯝ ꯑꯗꯨꯝ ꯐꯃ ꯂꯩꯔꯣ ꯑꯩꯕꯨ ꯐꯣꯟ ꯇꯧꯔꯣ ꯋꯥ ꯉꯥꯡꯉꯣ ꯅꯣꯛꯄ ꯋꯥꯔꯤ ꯁꯥꯔꯛꯑꯣ
ꯑꯩꯁꯨ ꯋꯥ ꯌꯥꯝ ꯉꯥꯡ ꯍꯥꯟꯅꯗꯤ ꯋꯥ ꯌꯥꯝ ꯉꯥꯡꯉꯝꯕꯅꯦꯕ ꯍꯧꯖꯤꯛꯇꯤ ꯋꯥ ꯉꯥꯡꯕꯁꯦ ꯈꯔ ꯈꯔ ꯀꯩꯅꯣ ꯇꯧꯔꯛꯑꯦꯅꯦ
ꯑꯍꯟ ꯑꯣꯏꯁꯜꯂꯛꯄꯩꯔꯣ
ꯑꯗꯨꯃꯥꯏꯅ ꯑꯣꯏ ꯖꯥꯠꯂꯥ ꯈꯪꯗꯦꯅꯦ ꯁꯤ ꯏꯃꯥꯟꯅꯕ ꯑꯩꯒ ꯆꯠꯃꯤꯟꯅꯕꯁꯦ ꯢꯕꯅꯤ ꯍꯥꯅꯗꯤ ꯁꯤꯒꯤ ꯑꯩꯈꯣꯏ ꯑꯩꯈꯣꯏꯒꯤ ꯀꯩꯅꯣ ꯂꯩꯌꯦꯕꯀꯣ
ꯎꯝ
ꯑꯥ ꯑꯩꯈꯣꯏ ꯏꯃꯥꯟꯅꯕꯈꯣꯏ ꯑꯗꯨꯝ ꯋꯥꯔꯤ ꯁꯥꯟꯅꯗ꯭ꯔꯤꯉꯩ ꯃꯇꯝꯗꯗꯤ ꯑꯗꯨꯝ ꯋꯥꯔꯤ ꯁꯥꯟꯅꯕꯅꯦꯕ ꯏꯕꯥꯅꯤꯁꯦ ꯑꯗꯨꯒ ꯍꯧꯖꯤꯛ ꯍꯧꯖꯤꯛꯇꯤ ꯋꯥꯔꯤ ꯁꯥꯟꯅꯕꯗ ꯈꯥꯔ ꯐ꯭ꯔꯥꯛ ꯇꯥꯔꯅꯤ ꯃꯊꯟꯗ ꯑꯗꯨꯝ ꯃꯪꯉꯒ ꯂꯩꯕꯗꯣ ꯑꯩꯗꯣ ꯌꯥꯝ ꯅꯨꯡꯉꯥꯏꯇꯕ ꯀꯣ
ꯎꯝ
ꯑꯗꯨꯕꯨ ꯍꯣꯔꯦꯟꯗꯤ ꯍꯜꯂꯛꯄꯗꯗꯤ ꯇꯧꯔꯔꯣꯏꯗ ꯑꯩ ꯇꯧꯔꯔꯣꯏꯗ ꯍꯥꯏꯕꯗꯤ ꯃꯥꯅ ꯇꯧꯅꯣ ꯍꯥꯏꯕꯗꯀꯣ
ꯎꯝ
ꯇꯧꯔꯔꯣꯢ ꯑꯗꯨ ꯅꯠꯇ꯭ꯔꯗꯤ ꯃꯥꯁꯨ ꯃꯊꯟꯇ ꯂꯩꯕꯗꯨ
ꯑꯦꯝ ꯎꯝ ꯈꯪꯉꯤ ꯈꯪꯉꯤ ꯒ꯭ꯌꯥꯟ ꯇꯥꯏ ꯑ
ꯃꯊꯟꯗ ꯂꯩꯕ꯭ꯔꯥ ꯅꯠꯇ꯭ꯔꯒ ꯅꯆꯤꯟꯅꯥ ꯋꯥ ꯂꯩꯕ꯭ꯔꯥ ꯅꯪꯅ ꯂꯩꯕꯗꯣ ꯍꯥꯏꯕ
ꯀ ꯂꯩꯕ꯭ꯔꯣ ꯏꯃꯥꯟꯅꯕꯤ ꯀꯩ ꯂꯩꯒꯦ
ꯑꯣ
ꯁꯣꯔꯤ
ꯋꯥꯏꯗ ꯅꯨꯡꯁꯥꯒ ꯁꯥꯕꯒ
ꯏ ꯁꯨꯔꯅꯤꯔꯂ ꯎ ꯉꯅꯥ ꯄꯎꯔꯒꯅꯤꯦ
ꯅꯣꯏꯗꯤ ꯃꯄꯥꯟ ꯊꯣꯛꯑꯝ ꯉꯝꯗꯕꯅꯤꯅ ꯁꯥꯥꯎꯔꯝꯃꯣꯏꯗ
ꯍꯧꯖꯤꯛꯄꯨꯗꯤ ꯑꯥꯎ ꯃꯅꯨꯡꯗ ꯂꯩꯌꯦ ꯁꯥꯗꯦ ꯌꯦ ꯑꯛꯆꯨꯂ ꯌꯥꯝꯅꯣꯗꯤꯦꯔꯂ ꯄꯨꯔ ꯁꯠꯇꯟꯅ ꯁ ꯑ ꯑꯇꯕꯁꯤ ꯌꯥ ꯣ ꯄꯨꯇꯤ ꯇꯥꯕ꯭ꯔꯣ ꯑꯣꯦ ꯁꯝ ꯑ ꯁꯤꯁꯇꯝꯂ ꯏꯅ ꯄ ꯃꯗ ꯀꯝꯜꯔ
ꯊꯕꯛ ꯆꯤꯟꯕꯣ ꯅꯪ
ꯆꯤꯟꯅꯦꯗ ꯆꯤꯟ
ꯅꯪ ꯅꯪ ꯕꯣꯜꯡ ꯌꯦꯡꯕ꯭ꯔꯥ ꯕꯣꯜꯗꯤ
ꯌꯦꯉ ꯔꯣ ꯅꯟ ꯍꯒꯗꯣ
ꯑꯥ
ꯅꯪꯤꯔꯣ ꯅꯟꯔ ꯃꯁꯤꯔꯣ
ꯇꯣꯅꯎꯗꯣ
ꯑꯩ ꯖꯔꯣ ꯅꯟꯗꯣꯅꯤ
ꯑꯣ ꯑꯗꯨ ꯔꯣꯅꯥꯜꯗꯣꯁꯦ ꯀꯩꯅꯣ ꯇꯧꯋꯦꯗ ꯁꯥꯟꯅꯕꯁꯦ
ꯑ ꯃꯥꯟꯅꯗ꯭ꯔꯦ
ꯃꯁꯥꯗꯣ ꯀꯩꯅꯣ ꯇꯧꯔꯦꯕ ꯑꯍꯟ ꯑꯣꯏꯔꯛꯑꯔꯕꯅꯤꯅꯀꯣ
ꯈꯔ ꯄꯪꯊꯈꯔꯦ ꯍꯣꯏ ꯃꯦꯁꯤꯒꯤ ꯄ꯭ꯂꯦꯗꯣ ꯐꯖꯩ ꯑꯗꯨꯝ ꯃꯦꯁꯤꯒꯤ ꯄ꯭ꯂꯦꯅꯗꯤ ꯍꯦꯟꯅꯗꯤ ꯐꯖꯩꯌꯦ
ꯃꯥꯅꯦ ꯃꯅꯦ ꯑꯗꯨꯝ ꯉꯥꯛꯇꯪ ꯄꯥꯎ
ꯑꯥ
ꯅꯥꯏꯟ ꯍꯨꯟꯗꯔ꯭ꯦꯗ ꯇꯣ ꯀꯞꯄꯣ
ꯍ
ꯑꯩ ꯀꯂ ꯐꯁ
ꯇꯥꯕ꯭ꯔꯣ
ꯎꯝ ꯇꯥꯏ ꯇꯥꯏ ꯃꯥ ꯃꯄꯥꯟ ꯑꯃꯗ ꯆꯪꯍꯧ ꯆꯔꯝꯕꯅꯦ ꯂꯝꯕꯅꯦ ꯍꯥꯏꯒ ꯆ ꯑꯗꯨ ꯃꯤꯖꯤ ꯂꯥꯛꯣ ꯀ
ꯎ ꯦ ꯇꯔ ꯅꯨꯕꯤꯅ ꯇꯧꯦ ꯍꯜꯂꯣ
ꯎꯝ
ꯑꯣ ꯍꯣꯏ
ꯊꯥꯎ ꯍꯥꯥꯜꯂꯤꯔꯣ
ꯍꯥꯎ ꯍꯣꯏ ꯑꯗꯨꯅꯦ ꯍꯣꯏ ꯑꯩꯅ ꯏꯃꯥꯟꯅꯕꯗ ꯀꯨꯝꯃꯣ ꯇꯧ ꯍꯥꯏꯔ ꯑꯃ ꯍꯩꯇꯦ ꯍꯥꯏꯅ ꯍꯥꯏꯕ
ꯅꯪꯗꯤ ꯌꯥꯝ ꯍꯥꯏꯅꯦ ꯍꯥꯏꯒꯔꯤ ꯊꯧ ꯎꯝ ꯃꯅꯂꯦꯝ ꯐꯟ ꯇꯧꯔꯤꯀ ꯒꯥꯔꯤ ꯊꯧꯔꯒ ꯐꯣꯟ ꯇꯧꯔꯤꯗꯣ ꯌꯥꯝ ꯍꯩꯅꯦ
ꯑꯗꯨꯝ ꯇꯣꯏꯅ ꯑꯗꯨꯃꯥꯏꯅ ꯊꯧꯔꯛꯑꯕꯅꯤꯅ ꯈꯔ ꯍꯩꯔꯦ ꯍꯥꯏꯅ ꯍꯥꯏ ꯇꯔꯦ ꯍꯣꯏ
ꯑꯦꯛꯁꯄꯤꯔꯤꯌꯦꯟꯁ ꯂꯩꯔꯕꯅꯤꯅ
ꯑꯗꯣ ꯉꯁꯤꯗꯤ ꯀꯩꯅꯣ ꯈ ꯂꯩꯕ ꯃꯥꯜꯂꯦ ꯕ꯭ꯔꯖꯦꯜꯜꯣ ꯂꯩꯕ ꯃꯥꯜꯂꯦ ꯍꯥꯏꯁꯦꯣꯏ ꯆ
ꯇꯨꯝꯕꯁꯦ ꯌꯥꯝ ꯊꯨꯒꯥꯏꯔꯦꯗ ꯁꯤ ꯋꯥꯔꯜ ꯀꯞꯁꯦ ꯍꯧꯒꯜꯂꯛꯄꯗ ꯉꯁꯤꯁꯨ ꯄꯨꯡ ꯇꯥ ꯑꯃ ꯊꯣꯛꯣꯏ ꯋꯥꯏꯅꯦ ꯑ ꯀꯂꯛꯄ
ꯑ ꯑ ꯏꯁꯩ ꯑꯃ ꯁꯛꯎꯗꯅ ꯅꯪꯅ ꯈꯪꯕ ꯑꯃ
ꯍ ꯍꯥꯎ ꯇꯥꯏꯌꯦ
ꯏꯁꯩ ꯑꯃ ꯁꯛꯂꯛꯑꯣꯗꯅ
ꯏꯁꯩ ꯁꯛꯄ ꯍꯩꯇꯦꯅꯦ ꯅꯪꯕꯨ ꯁꯛꯅꯤꯡꯉꯦ
ꯍꯩꯔꯝꯃꯅꯤꯗ
ꯍꯩꯇꯦ ꯐ꯭ꯂꯦꯠ ꯉꯥꯛꯇꯅꯦ ꯆꯠꯂꯤꯁꯦ ꯏꯁꯩ ꯆꯊꯣꯔꯛꯑꯗꯅ
ꯑꯗꯣ ꯑꯩ ꯀꯩꯅꯣ ꯉꯥꯛꯇꯪ ꯂꯩꯔꯒ ꯑꯃꯨꯛ ꯇꯧꯔꯛꯀꯦ ꯌꯥꯕ꯭ꯔꯣ
ꯍꯣꯏ ꯍꯣꯏ ꯊꯝꯃꯒꯦ ꯊꯕꯛ ꯆꯜꯂꯦꯔꯣ
ꯍꯣꯏ
ꯎ ꯍꯣꯏ